ꯑ ꯎꯝ ꯉꯁꯥꯏꯒꯤꯗ ꯌꯥꯝ ꯋꯥꯅ ꯍꯥꯏꯕꯤꯔꯒ ꯌꯥꯝ ꯋꯥꯅ ꯍꯥꯏꯕꯤꯔꯒ
ꯑꯩꯒꯤꯗꯤ ꯍꯥꯏꯅ
ꯅꯠꯇꯦ ꯑꯩꯒꯤꯅꯦ ꯑꯩꯒꯤꯅꯦ ꯑꯩꯒꯤꯅꯅꯦꯕꯀꯣ ꯑꯗꯣ ꯉꯁꯥꯏꯗꯣ ꯌꯥꯝ ꯋꯥꯅ ꯌꯥꯝ ꯐꯟ ꯌꯥꯝ ꯍꯥꯏꯕꯤꯔꯒ ꯌꯥꯝ ꯇꯜꯂꯦ
ꯑꯃ ꯐꯥꯎ ꯌꯥꯗꯤ ꯍꯥꯏꯔꯣ
ꯌꯥꯗ꯭ꯔꯤꯅꯤꯍꯦ ꯂꯧꯕꯤꯗ ꯋꯥꯟꯗ
ꯑꯩꯒꯤꯗꯤ ꯑꯅꯤꯃꯛ ꯌꯥꯏꯗ
ꯑꯣ
ꯑ ꯃꯥ ꯆꯪꯁꯤꯟꯈ꯭ꯔꯦ ꯁꯃꯤꯇꯦꯠ ꯑꯣꯏꯈ꯭ꯔꯦ ꯊꯥꯔꯛꯑꯦ
ꯑꯣ ꯑꯗꯣ ꯁꯨꯝ ꯁꯨꯝ ꯇꯧꯁꯤꯟꯗꯣꯏꯔꯣ
ꯍꯧꯕ ꯌꯥꯕ꯭ꯔꯥ ꯍꯥꯏꯅ ꯀꯩꯅꯇꯧ ꯇꯧꯕꯅꯤ ꯈꯪꯗꯦ ꯉꯁꯤ ꯅꯪ ꯇꯧꯕꯅꯤꯅ ꯑꯗꯨ ꯀꯃꯥꯏꯅ ꯇꯧꯗꯣꯏꯔꯥ ꯃꯊꯪ ꯃꯊꯪ ꯌꯦꯡ ꯇꯥꯔꯦ
ꯎꯝ ꯆꯞ ꯆꯥꯔꯕꯣ
ꯎꯝ ꯇꯥꯔꯦ
ꯀꯩꯃꯊꯤꯅꯣ
ꯑꯗ ꯑꯃꯨꯛ ꯍꯥꯟꯅ ꯍꯥꯎꯔꯁꯤꯦꯗ
ꯂꯩꯒꯤꯅꯣ ꯁꯧꯔꯤ ꯉꯁꯤꯒꯤ ꯁꯧꯒꯔꯤ ꯌꯦꯤꯟꯖꯥꯡꯗꯣ ꯑꯁ ꯁꯤꯟꯃꯟꯗ ꯁꯤꯟꯃꯟꯗꯅ ꯍꯩ ꯆꯕꯒ ꯆꯞ ꯃꯥꯟꯅꯔꯦ ꯑꯁ ꯌꯥꯗ꯭ꯔꯦ ꯆꯥꯛ ꯆꯪꯗ꯭ꯔꯦ ꯑꯝꯇ ꯀꯌꯥꯃꯨꯛꯁꯨ ꯁꯤꯟꯕ꯭ꯔꯥ ꯈꯪꯗꯦ ꯍꯥꯏꯗꯅ ꯀꯥꯟꯗꯦ ꯐꯥꯒꯤ ꯅꯠꯇꯦ ꯁꯦꯕ
ꯐ ꯄꯒꯤ ꯋꯥꯔꯤꯗꯦ ꯇꯣ ꯀꯣꯏꯁꯤ
ꯑꯥ
ꯅꯪꯒꯤ ꯁꯤꯝꯗꯣ
ꯑꯥ ꯇꯥꯏꯌꯦ
ꯁꯤ ꯍꯣꯡ ꯁꯤꯝ ꯍꯣꯡꯈ꯭ꯔꯗꯤ
ꯑꯥ
ꯍꯣꯡꯕ ꯌꯥꯕ ꯃꯈꯩ ꯍꯣꯡꯖꯤꯜꯂꯣ ꯀꯣꯜ ꯇꯧꯔꯤꯉꯩꯗ ꯑꯃꯨꯛ ꯃꯨꯠꯇꯅ
ꯑꯣ ꯑꯣ ꯍꯣꯡꯒ꯭ꯔꯦ ꯍꯣꯡꯈ꯭ꯔꯦ ꯍꯧꯖꯤꯛꯇꯤ ꯃꯨꯠꯂꯔꯣꯏ
ꯍꯣꯡꯕ ꯑꯣ ꯃꯣꯏ ꯍꯣꯡꯕꯗꯣ ꯑꯗꯨꯝ ꯌꯥꯏꯀꯣ
ꯉꯁꯥꯏ ꯍꯣꯡꯉꯤꯅꯦ ꯉꯁꯥꯏ
ꯑ ꯑꯁꯦꯒꯤ ꯑꯦꯞꯁꯇꯁꯨ ꯍꯣꯡꯈ꯭ꯔꯕꯣ
ꯑꯁꯤ ꯑꯁꯤꯗꯗꯤ ꯍꯣꯡꯗꯦ ꯑꯁꯤꯗꯗꯤ ꯍꯥꯏꯗꯤ ꯑꯁꯤꯗꯗꯤ ꯀꯩꯝ ꯇꯧꯔꯣꯏ ꯍꯥꯏꯗꯤꯅꯦ ꯍꯧꯖꯤꯛ ꯇꯧꯔꯤꯁꯦ ꯑꯁꯤꯒꯤ ꯅꯝꯕꯔꯁꯦ ꯁꯤꯖꯤꯟꯅꯩ ꯍꯥꯏꯕ ꯋꯥꯗꯅꯦꯕꯀꯣ ꯑꯗꯨ ꯑꯣꯕꯣ ꯇꯧꯔꯤꯕ ꯄꯣꯠꯁꯤꯗꯤ ꯗꯇꯥꯅꯅꯦꯗꯅ ꯍꯧꯖꯤꯛ ꯁꯝꯅ ꯍꯥꯏꯔꯕꯗ ꯋꯥꯆꯦꯞꯀꯨꯝꯕꯅꯦꯗꯅ
ꯁꯤ ꯗꯗꯥꯇꯥꯗ ꯆꯠꯄ꯭ꯔꯣ
ꯑꯗ ꯇꯥꯗ ꯆꯗꯤꯅꯤ
ꯑꯗꯨꯗꯤ ꯌꯥꯏ ꯍꯥꯏꯗꯤ ꯗꯇꯥ ꯅꯠꯇꯕꯗ
ꯎꯝ
ꯐꯣꯟ ꯀ ꯍꯣꯦ ꯃ ꯆꯠꯄꯔꯛ ꯀꯟꯕ
ꯑꯥ ꯅꯠꯇꯦ ꯗꯠꯇꯥꯔꯅꯤ ꯀꯩꯗꯧꯔꯝꯃꯤꯅꯣ
ꯎꯝ ꯁꯝ ꯅꯝꯕ ꯌꯥꯕ ꯅꯃꯒ ꯂꯩ ꯏꯔꯤꯅꯦ
ꯎꯝ ꯌꯥꯝ ꯅꯨꯡꯉꯥꯏꯀꯣ ꯃꯤ ꯃꯆꯥꯗꯤ
ꯑꯗꯨꯅꯨꯡꯉꯥꯏꯔꯦ ꯅꯡꯁꯨ ꯆꯥꯛꯆꯥꯔꯤꯗꯣ ꯅꯨꯡꯉꯥꯏꯔꯤꯅꯤ
ꯑꯁ ꯅꯨꯡꯉꯥꯏꯇꯦ ꯌꯦꯟꯖꯥꯡ ꯁꯤꯟꯃꯟꯗꯅ
ꯆꯥꯕ ꯊꯛꯄꯗ ꯅꯨꯡꯉꯥꯏꯕ ꯅꯠꯇ꯭ꯔꯣ
ꯅꯨꯡꯉꯥꯏꯇꯦꯗ ꯍꯥꯎꯔꯀꯥꯟꯗꯅ ꯅꯨꯡꯉꯥꯏꯕꯅꯤ ꯍꯥꯎꯇ꯭ꯔꯀꯥꯟꯗꯗꯤꯅꯦ ꯄꯨꯔꯥ ꯀꯩꯅꯣꯝꯅꯤ
ꯁꯒꯔꯤ ꯈꯛ ꯆꯥꯕ꯭ꯔꯅꯦ ꯃꯊꯦꯜ ꯑꯇꯣꯞꯄ ꯃꯊꯦꯜ
ꯑꯝꯇ ꯌꯥꯎꯗꯦ ꯑꯝꯇ ꯌꯥꯎꯗꯦ ꯉꯁꯤꯁꯦ ꯁꯧꯒ꯭ꯔꯤ ꯈꯛꯇ
ꯑꯇꯣꯞꯄꯁꯤꯡꯗꯤ ꯀꯃꯥꯏꯅ ꯇꯧꯕ꯭ꯔꯥ ꯆꯥꯕ꯭ꯔꯥ ꯐꯖꯅ
ꯑꯇꯣꯞꯄꯁꯤꯡꯗꯤ ꯈꯔ-ꯈꯔ ꯑꯗꯨꯝ ꯆꯥ꯭ꯔꯂꯩ ꯃꯣꯏ ꯃꯔꯣꯛ ꯑꯀꯪꯕꯗꯣ
ꯎꯝ
ꯑꯗꯨꯗꯣ ꯁꯤꯛ ꯁꯤꯛꯑꯒ ꯆꯥꯕꯒꯤ ꯈꯔ ꯆꯪꯕ ꯃꯥꯜꯂꯦ ꯃꯣꯏꯅ ꯑꯩꯅ ꯍꯣꯖꯤꯁꯦ ꯑꯗꯨ ꯃꯣꯔꯣꯛ ꯑꯀꯪꯕ ꯑꯉꯥꯡꯕꯗꯣ ꯇꯥꯕ꯭ꯔꯣ
ꯃꯔꯣꯛ ꯑꯀꯪꯕ
ꯑ ꯑꯉꯥꯡꯕꯗꯣ ꯑꯉꯥꯡꯕ ꯑꯁꯥꯡꯕꯗꯣ ꯃꯔꯣꯛ ꯑꯁꯥꯡ ꯑꯁꯥꯡꯕ ꯑꯉꯥꯡꯕꯗꯣ
ꯎꯝ
ꯑꯗꯨꯗꯣ ꯑꯩꯗꯤ ꯁꯨꯝ ꯁꯤꯛꯑꯒ ꯆꯥꯕꯗꯤ ꯍꯩꯇꯕ ꯉꯧꯕꯤꯔꯒꯕꯨꯗꯤ ꯆꯥꯕ ꯌꯥꯕꯀꯣ ꯑꯗꯣ ꯆꯥꯛ ꯆꯥꯅꯤꯡꯗ꯭ꯔꯗꯤꯅꯦ ꯏꯟꯖꯥꯡꯒ ꯍꯥꯎꯇ꯭ꯔꯗꯤꯅꯦ ꯆꯥꯛ ꯆꯥꯕꯁꯦ ꯗꯟꯒꯤꯒ ꯃꯥꯜꯂꯦ ꯍꯥꯏꯕ ꯗꯟꯗꯤ ꯃꯥꯜꯂꯦ ꯆꯥꯛ-ꯆꯥꯛ-ꯆꯥꯛꯇꯣ ꯅꯝꯐꯨ-ꯅꯝꯐꯨ ꯆꯥꯔꯕꯅꯤꯅꯅꯦ ꯄꯣꯛꯁꯨ ꯅꯨꯡꯁꯤꯠ ꯅꯨꯡꯁꯤꯠꯁꯨ ꯂꯣꯏꯅ ꯌꯥꯎꯁꯤꯜꯂꯕ ꯀꯩꯅꯣꯝ ꯈꯪꯗꯦ ꯄꯨꯛꯁꯦ ꯍꯦꯛꯇ ꯇꯨꯝꯕ ꯉꯝꯗꯕꯤ ꯇꯥꯏꯞꯇ ꯇꯧꯕ ꯅꯨꯡꯁꯤꯠꯅ ꯊꯜꯂꯦ ꯄꯨꯛ ꯅꯨꯡꯉꯥꯏꯇ꯭ꯔꯦ ꯌꯥꯗ꯭ꯔꯦ ꯄꯨꯛ ꯌꯥꯗ꯭ꯔꯦ ꯅꯨꯡꯁꯤꯠ-ꯅꯨꯡꯁꯤꯠ ꯑꯣꯏꯅ ꯆꯥꯔꯛ ꯅꯨꯡꯁꯤꯠꯅ ꯉꯥꯏꯔꯦ ꯅꯪꯗꯤ ꯑꯗꯨꯃꯥꯏꯅ ꯇꯧꯗ꯭ꯔꯣ
ꯇꯧꯗꯦ ꯑꯗꯨꯃꯏꯅ
ꯎꯝ ꯅꯪꯁꯨ ꯋꯥ ꯈꯔ ꯉꯥꯡꯉꯣ
ꯑꯪ ꯉꯥꯡꯅꯤꯉꯥꯏ ꯂꯩꯕ ꯃꯈꯩ ꯍꯥꯟꯅ ꯉꯥꯡꯉꯣ ꯑꯩꯗꯤ ꯋꯥꯔꯤ ꯑꯁꯦꯡ ꯑꯁꯦꯡꯕ
ꯑꯥ ꯑꯣ ꯑꯗꯣ ꯑꯁꯦꯡꯕꯗꯣ ꯂꯤꯔꯛꯑꯣ ꯑꯗꯨꯑꯣꯏꯗꯤ
ꯅꯡꯍꯟꯅ ꯇꯧꯔꯣ
ꯑꯩꯗꯤ ꯋꯥ ꯉꯥꯡꯕ ꯈꯪꯗꯦꯅꯦ ꯑꯩꯅ ꯉꯥꯡꯕ ꯋꯥꯁꯦ ꯅꯪ ꯇꯥꯅꯤꯡꯗ꯭ꯔꯥ ꯆꯥꯅꯤꯡꯉꯣꯏꯗ꯭ꯔꯥ ꯈꯪꯗꯕ ꯑꯩꯈꯣꯏ ꯁꯨꯃꯥꯡꯁꯦ ꯉꯥꯟꯇ꯭ꯔꯤ ꯉꯥꯟꯈ꯭ꯔꯦ ꯑꯣ ꯑꯩꯈꯣꯏ ꯁꯨꯃꯥꯡꯁꯦ ꯉꯥꯟꯇ꯭ꯔꯤ ꯉꯥꯟꯈ꯭ꯔꯦ ꯍꯥꯏꯕ
ꯑꯣ
ꯅꯍꯥꯟꯗꯤ ꯃꯝꯃꯦꯗꯅ ꯍꯟꯗꯛꯇꯤ ꯉꯥꯜꯂꯦ ꯍꯥꯏꯔꯒꯅꯦ ꯅꯣꯏ ꯁꯨꯃꯥꯡꯗ ꯍꯧꯕ ꯄꯣꯠꯇꯣ ꯎꯝ ꯂꯩꯇ꯭ꯔꯦ
ꯎꯝ
ꯍꯥꯏꯔꯒꯅꯦ ꯅꯣꯏ ꯁꯨꯃꯥꯡꯗ ꯍꯧꯕꯗꯣ ꯑꯁꯥꯡ ꯑꯁꯪꯕꯗꯣ ꯑꯗꯨꯗꯣ ꯌꯥꯝ ꯅꯥꯟꯅ ꯑꯣꯏ ꯍꯥꯏꯕ
ꯄꯥꯝꯕꯔꯣ
ꯄꯥꯝꯃꯦ ꯊꯥꯔꯒ ꯍꯧꯒꯗ꯭ꯔꯥ
ꯍꯧꯒꯅꯤꯗ ꯍꯧꯒꯅꯤꯗ
ꯑꯗꯨꯑꯣꯏꯗꯤ ꯊꯥꯕ ꯌꯦꯡꯁꯤꯔꯥ
ꯊꯥꯁꯤ ꯊꯥꯁꯤ ꯊꯥꯁꯤ
ꯅꯪ ꯅꯪ ꯂꯥꯛꯄꯗ ꯄꯨꯔꯛꯄꯤꯌꯨ ꯀꯣ
ꯑꯩ ꯂꯧ ꯆꯠꯄ ꯃꯇꯝꯗ ꯄꯨꯔꯛꯀꯦ
ꯅꯪ ꯂꯥꯛ ꯑꯔꯣꯢ ꯍꯥꯏꯥꯔꯣ
ꯂꯧ ꯆꯠꯄ ꯃꯇꯝꯗ ꯂꯥꯛꯑꯒꯦ
ꯑꯣ ꯍꯣꯏ ꯍꯣꯏ ꯍꯣꯏ ꯅꯪ ꯀꯩꯗꯧꯉꯩ ꯑꯃꯨꯛꯀ ꯂꯧ ꯆꯠꯇꯣꯏꯅꯣ
ꯍꯟꯗꯕꯨꯗꯤ ꯈꯪꯗꯦꯗ ꯑꯩ ꯈꯣꯡ ꯅꯨꯡꯉꯥꯏꯇꯕꯁꯤꯒ
ꯑꯥ
ꯄꯣꯡꯁꯦ
ꯑꯥ
ꯈꯣꯡ ꯅꯥꯕ ꯂꯣꯏ ꯅꯥꯕꯁꯦ ꯐꯔ ꯀꯥꯟꯗꯗꯤ ꯂꯦꯡꯕ ꯍꯧꯔꯅꯤ
ꯎꯝ ꯂꯧꯁꯦ ꯀꯃꯥꯏ ꯀꯃꯥꯏ ꯇꯧꯔꯤꯖꯥꯠꯅꯣ ꯏꯁꯤꯡ ꯆꯟꯕ ꯍꯧꯔꯕꯣ
ꯏꯁꯤꯡ
ꯑꯥ
ꯍꯣꯏ ꯏꯁꯤꯡꯗꯤ ꯆꯠꯂꯒ ꯊꯝꯃꯕꯅꯤ ꯑꯗꯨꯕꯨ ꯎꯝ ꯈꯪꯘꯦꯅꯦ ꯀꯩꯗꯧꯉꯥꯏꯃꯨꯛ ꯁꯨꯁꯦꯔ
ꯑꯗꯣ ꯂꯧꯗ ꯏꯁꯤꯡ ꯆꯠꯂꯒ ꯊꯝꯕꯁꯦ ꯀꯩꯒꯤꯗꯃꯛꯅꯣ
ꯀꯔꯤ ꯍꯥꯏꯅꯤ
ꯂꯩꯈꯣꯝꯗ ꯊꯣꯠꯅꯕꯔꯣ
ꯊꯣꯠꯅꯕ ꯍꯥꯏꯁꯤꯔꯥ ꯄꯨꯝꯅꯕ ꯍꯥꯏꯁꯤꯔꯥ
ꯎ ꯎꯥ ꯎꯝ
ꯄꯨꯝꯃꯒꯅ
ꯑꯥ
ꯑꯩꯈꯣꯏꯅ ꯂꯩꯍꯥꯎ ꯁꯦꯝ ꯁꯦꯝꯒꯗꯕ ꯅꯠꯇ꯭ꯔꯣ
ꯑꯣ ꯆꯨꯝꯃꯦꯅꯦ ꯑꯗꯨꯁꯨ ꯎꯝ ꯎꯝ ꯎꯝ ꯎꯝ ꯑꯗꯣ ꯂꯩꯍꯥꯎ ꯁꯦꯝꯃꯒ ꯂꯧ ꯊꯥꯕꯗ ꯂꯧꯗꯣ ꯐꯗꯣꯏꯕ
ꯎꯝ
ꯑꯩ ꯂꯧ ꯊꯥꯕ ꯌꯥꯝ ꯍꯩꯕꯅꯦ ꯅꯪꯕꯨꯗꯤ ꯈꯪꯉꯝꯃꯔꯣꯏ ꯑꯝꯇ ꯎꯗ꯭ꯔꯤꯕꯅꯤꯅꯀꯣ ꯍꯩꯕꯅꯤ ꯌꯥꯝꯅ ꯍꯩ ꯍꯩꯕꯀꯣ ꯍꯩ ꯍꯥꯏꯔꯨꯔꯅꯨ
ꯊꯨꯕꯒ ꯊꯨꯕꯒ ꯊꯨꯕꯒ ꯑꯁ ꯍꯥꯏꯔꯨꯔꯅꯨ ꯅꯪ ꯎꯕꯗ ꯈꯪꯗꯣꯏꯅꯦ
ꯎꯝ ꯎꯝ
ꯍꯩꯕ ꯆꯥꯡꯗꯣ ꯅꯪꯂꯧ ꯊꯥꯕ ꯍꯩꯕ꯭ꯔꯣ
ꯍꯩꯌꯦ ꯍꯥꯏꯅꯤꯡꯉꯥꯏ ꯂꯩꯇꯦꯗ ꯃꯥꯁꯊꯤꯌꯔꯔ ꯂꯥꯁ ꯏꯌꯔꯗꯤ ꯊꯥꯗꯦ ꯄ꯭ꯔꯦꯕꯤꯌꯁ
ꯑꯗꯨꯃꯥꯏ ꯍꯥꯏꯒꯅꯨ ꯌꯥꯝ ꯊꯦꯠꯂꯦ ꯀꯩꯒꯤꯅꯣ
ꯑ ꯍꯩꯕꯒꯤꯅꯤꯅꯦ ꯍꯩꯕꯒꯤꯅꯤꯅꯦ
ꯍꯥꯀꯨꯝ ꯆꯍꯤ
ꯑꯀꯝ ꯍꯀꯨꯝ ꯍꯥꯏꯗꯦꯔꯥ
ꯍꯥꯀꯨꯝ ꯆꯍꯤ ꯊꯥꯕ ꯆꯍꯤ ꯑꯅꯤꯗ ꯉꯥꯏꯔꯤ ꯁꯨꯕ ꯊꯥꯕ ꯂꯧ ꯊꯥꯕ
ꯍꯣꯏ ꯆꯍꯤ ꯑꯅꯤꯒꯤ ꯃꯃꯥꯡꯗ ꯑꯃꯔꯛ ꯊꯥꯏꯌꯦ
ꯑꯣ
ꯑꯗꯩꯗꯤ ꯑꯃꯨ ꯇꯧꯗ꯭ꯔꯦꯗ
ꯑꯣ ꯑꯗꯨꯗꯤ ꯑꯍꯨꯝ ꯃꯔꯛ ꯈꯛꯇ ꯉꯥꯏꯔꯤꯀꯣ
ꯑꯍꯨꯝ ꯍꯥꯏꯕ ꯅꯠꯇꯦ ꯑꯃꯥꯔꯛ
ꯑꯃꯔꯛ ꯈꯛꯇ ꯉꯥꯏꯔꯤ ꯍꯥꯀꯨꯝꯁꯨ ꯊꯥꯗꯦ
ꯊꯥꯗꯦ ꯍꯣꯏ
ꯀꯩꯒꯤꯅꯣ
ꯑꯁ ꯊꯕꯛ ꯑꯇꯣꯞꯄ ꯂꯩꯔꯤꯁꯤꯗꯤ
ꯑꯣ ꯑꯗꯨꯏꯗꯤ ꯅꯪꯒ ꯑꯩꯒꯁꯦ ꯀꯌꯥ ꯑꯩꯅꯕꯨ ꯍꯦꯟꯅ ꯌꯥꯝꯃꯕꯅꯤꯗ ꯑꯗꯨꯑꯣꯏꯗꯤ ꯑꯩꯗꯤ ꯍꯥꯟꯅ ꯍꯥꯟꯅ ꯃꯤ ꯑꯃꯒꯤ ꯌꯨꯝꯗ ꯌꯨꯝꯒꯤ ꯂꯧꯀꯣ ꯊꯥꯏꯌꯦ ꯑꯗꯣ ꯑꯃꯁꯨ ꯑꯃ ꯑꯣꯏꯔꯦꯗꯅ ꯑꯗꯨꯒ ꯑꯃꯅ ꯏꯆꯦ ꯑꯃꯈꯣꯏꯒꯤ ꯊꯥꯔꯦ ꯑꯗꯒꯤ ꯑꯅꯤ ꯁꯨꯔꯦꯀꯣ ꯑꯩ ꯂꯧ ꯊꯥꯕ ꯑꯅꯤ ꯁꯨꯔꯦ ꯅꯪꯗꯤ ꯑꯃꯈꯛꯇ ꯉꯥꯏꯔꯦ ꯑꯗꯨꯏꯗꯤ ꯑꯩꯅ ꯈꯔ ꯍꯩꯔꯝꯅꯤ ꯍꯩꯕ ꯍꯦꯜꯂꯝꯅꯤ
ꯅꯪꯅꯕꯨ ꯍꯩꯕꯨ ꯍꯩꯔꯝꯃꯗꯤ ꯐꯔꯦꯅꯦ
ꯑꯥ ꯍ‌ꯩꯕ ꯍꯦꯜꯂꯦ ꯍꯥꯏꯁꯦ ꯏꯀꯥꯏꯗꯤ ꯏꯀꯥꯏꯅꯤꯉꯥꯏꯅꯦꯕꯀꯣ ꯑꯗꯨꯕꯨ ꯍꯩꯔꯝꯃꯅꯤ ꯑꯩꯅ ꯍꯦꯜꯂꯝꯃꯅꯤ ꯁꯤꯗ ꯃꯇꯥꯡꯗꯗꯤ ꯅꯠꯇ꯭ꯔꯥ
ꯊꯕꯛ ꯁꯨꯅꯤꯡꯉꯥꯏ ꯌꯥꯝ ꯀꯧꯅꯤꯡꯉꯤꯗ
ꯀꯧ ꯀꯧꯋꯣ ꯑꯩ ꯍꯩꯕꯅꯤ ꯂꯣꯏꯅ
ꯑꯈꯣꯏꯗꯤ ꯃꯤꯠꯁꯦ ꯌꯥꯝꯕꯒꯤ ꯄꯪꯀꯥꯎ ꯀꯥꯎꯅꯦꯅ ꯀꯤꯕꯅꯤꯅꯦ ꯫
ꯃꯤꯠꯁꯦ ꯌꯥꯝꯕꯒꯤ
ꯎꯝ
ꯑꯣ ꯀꯅꯥ ꯀꯅꯥꯒꯤ ꯃꯤꯠꯅꯣ ꯌꯨꯝ ꯊꯪꯅꯕꯒꯤ
ꯌꯨꯝꯊꯪꯅꯕꯒꯤ ꯂꯧ ꯂꯧ ꯆꯠꯄꯒꯤ ꯀꯅꯥ ꯀꯅꯥ ꯫ ꯍꯣꯏ ꯊꯪꯅꯕ ꯈꯠꯅꯗꯅ ꯆꯠꯃꯤꯟꯅꯒꯗꯕ ꯃꯤꯁꯤꯡꯁꯨ
ꯍꯣ ꯑꯣ ꯍꯣꯏꯅꯦ ꯑꯗꯨꯁꯨ ꯆꯨꯝꯃꯤꯅꯦ ꯈꯪꯗ꯭ꯔꯦ ꯇꯧꯔꯤꯁꯦ ꯀꯃꯥꯏꯅ ꯇꯧꯗꯣꯏꯅꯣ ꯫ ꯅꯪ ꯅꯥꯕꯗꯗꯤ ꯈꯔ ꯐꯔꯕ ꯅꯠꯇ꯭ꯔꯣ
ꯎꯝ ꯍꯥꯏꯗꯤ ꯑꯩ ꯈꯣꯡꯁꯤꯔꯣ ꯍꯥꯏꯁꯦ ꯫
ꯑꯥ ꯅꯥ ꯑꯇꯩꯁꯨ ꯅꯥꯕ꯭ꯔꯣ
ꯎꯝ
ꯈꯣꯡ ꯅꯠꯇꯕ
ꯈꯣꯡ ꯈꯛꯇꯅꯤꯗ ꯀꯩꯁꯨ ꯇꯧꯗꯦ